ꯍꯂꯣ
ꯑꯥ ꯇꯥꯕꯔꯣ
ꯇꯥꯏ ꯇꯥꯏꯌ‌ꯦ ꯇꯥꯏꯌꯦ
ꯀꯩꯗꯧꯔꯤꯅꫭ ꯇꯨꯝꯗꯔꯤꯗ
ꯑꯩ ꯍꯧꯖꯤꯛ ꯇꯧꯔꯤꯁꯦ ꯕꯣꯜ ꯌꯦꯡꯕ ꯉꯥꯏꯔꯤ ꯏꯁꯤꯡ ꯊꯛꯂꯤ
ꯌꯥꯔꯦ ꯑꯩꯅ ꯍꯥꯡꯉꯁꯨ ꯍꯥꯡꯗ꯭ꯔꯒ ꯎꯝ ꯃꯊꯟ ꯍꯥꯏꯔꯥ ꯂꯩ
ꯑꯦ ꯅꯪꯅ ꯀꯩꯗꯧꯔꯤꯅꯣ ꯍꯥꯏꯕꯗꯣ ꯑꯗꯨꯝ ꯍꯥꯏꯕ ꯋꯥꯅꯦ ꯀꯩꯅꯣ
ꯕꫭꯜ ꯌꯦꯡꯗꯣꯏꯔꯣ
ꯃꯥꯅꯦ ꯀꯩꯅꯣ ꯑꯦ
ꯄꯨꯡꯁ
ꯅꯪꯗꯤ
ꯌꯦꯅꯦꯆ ꯏꯇꯅꯥ ꯁꯀ ꯑꯔꯖꯦꯟꯇꯤꯅꯥ ꯑꯔꯖꯦꯟꯇꯤꯅꯥ ꯊꯥꯔꯦꯆꯤꯡ ꯀ
ꯑꯣ ꯅꯪꯁꯨ ꯑꯥꯔꯖꯦꯟꯇꯤꯅꯥ ꯐꯦꯟ ꯅꯠꯇꯦ
ꯑꯛꯇ
ꯑꯁ ꯄꯥꯇꯤ ꯑꯣꯏꯔꯦ ꯅꯅꯥ ꯑꯣꯏꯔꯦ
ꯀꯔꯤ ꯇꯧꯔꯤꯅꯣ ꯀꯩꯅꯣꯃ ꯎꯪꯉ ꯂꯩꯕꯁꯤꯅ
ꯑꯣ ꯕꯦꯛꯒ꯭ꯔꯥꯎꯟ ꯃꯈꫭꯜ ꯃꯈꫭꯜ ꯌꯥꯝ ꯍꯧꯕ ꯃꯥꯟꯂ‌ꯦ ꯐ‌ꯦꯟꯅꯤꯗ
ꯑꯣ
ꯑꯩꯈꯣꯏ ꯊꯥꯏꯅ ꯏꯄꯨ ꯏꯄꯥꯅ ꯊꯝꯕꯤꯔꯝꯕ ꯐꯦꯟ ꯀꯣ ꯃꯈꫭꯟ ꯃꯈꫭꯟ‌ ꯍꯧꯕ ꯐꯦꯟꯗꯣ ꯊꯥꯕ ꯍꯥꯏꯇꯥꯔꯦ
ꯂꯩꯅꯦ
ꯅꯪꯁꯦ ꯀꯩ ꯅꯪꯁꯦ ꯀꯩ ꯑꯥ ꯋꯥꯔꯜ ꯀꯞꯇ ꯀꯩ ꯁꯞꯄꯣꯔꯠ ꯇꯧꯒꯦ
ꯑꯩ ꯁꯄꫭꯔꯠ ꯇꯧꯕꯁꯤ ꯂꫭꯏ ꯁꯤꯒꯔ‌ꯦꯕꫭ
ꯀꯩꯀꯩ ꯁꯄꫭꯔꯠ ꯇꯧꯒ‌ꯦ ꯍꯥꯏꯁꯦ
ꯑꯗꯨꯒꯥ ꯅ‌ꯦꯃꯥꯔ
ꯑꯁ ꯑꯁꯦꯡꯕꯔꫭ ꯍꯥꯏꯁ‌ꯦ
ꯍꯣꯏ
ꯑꯦ ꯀꯩꯅꯣ ꯏꯕꯥꯅꯤꯁꯦ ꯃꯣꯠ ꯑꯗꯨꯝ ꯆꯥꯟꯅꯔ ꯂꯩꯔꯤꯁꯦ ꯀꯃꯥꯏꯅ ꯇꯧꯔꯤꯅꯣ
ꯉꯔꯥꯡꯁꯨ ꯐ꯭ꯔꯥꯟꯁ ꯁꯤꯔ‌ꯦ ꯕꯣꯜ ꯁꯨꯡ ꯌꯦꯡ ꯌ‌ꯦꯡꯉꯔꫭꯏ ꯑꯩꯅ ꯁꯄꯣꯔꯠꯇꯧꯕꯁ‌ꯦ ꯑꯗꯨꯝ ꯁꯤ ꯂꯩ
ꯉꯁꯤꯒ ꯑꯔꯖꯦꯟꯇꯤꯅꯥ ꯀꯥꯔꯅꯤ ꯈꯪꯉꯦ ꯏꯤꯡꯂ‌ꯦꯟ ꯂꯩꯍꯧꯅꯤ
ꯑꯦ ꯑꯗꯨꯃꯥꯏꯅ ꯍꯥꯏꯅꯨꯍꯦ ꯐꯖꯗ‌ꯦꯍ‌ꯦ
ꯑꯗꯨꯒꯤ ꯌꯦꯡꯉꯣꯏ ꯑꯩꯗꯤ
ꯉꯁꯤ ꯑꯥꯔꯖꯦꯟꯇꯤꯅꯥ ꯂꯩꯍꯧꯔꯅꯤ ꯀꯩꯅꯣ ꯑꯦꯍ
ꯌꯦꯡꯅꯦ ꯑꯩ ꯇꯨꯝꯕ ꯉꯝꯗꯦꯕ ꯉꯔꯥꯡꯁꯨ ꯀꯥꯞꯅꯤꯡ
ꯀꯞꯄꯤꯔꯣ ꯍꯥꯏꯁꯦ
ꯎꯝ
ꯀꯞꯀꯅꯨ ꯀꯩꯅꯣ ꯑꯦꯍ
ꯀꯞꯇ꯭ꯔꯗꯤ ꯑꯩ ꯁꯥꯎꯅꯤꯡꯉꯛꯄ
ꯀꯞꯅꯣꯍ‌ꯦ ꯑꯩ ꯂꯩꯇꯕ ꯃꯇꯝꯗ ꯀꯞꯀꯅꯣ
ꯑꯩꯅ ꯇꯧꯕꯁꯦ ꯂꯣꯏ ꯁꯤꯅꯒ ꯂꯩꯔꯦ ꯑꯩ
ꯑꯗꯨꯕꯨꯗꯤ ꯑꯗꯨꯕꯨꯗꯤ ꯑꯩꯅ ꯇꯧꯕꯗꯨ ꯁꯤꯒꯔꯤꯖꯤꯗꯤ
ꯉꯁꯤꯗꫭ‌ ꯁꯤꯔꯅꯤ
ꯁꯤ ꯑꯃ ꯇ ꯑꯩ ꯁꯁꯤ ꯉꯔꯥꯡꯁꯨ ꯐ꯭ꯔꯥꯟꯁꯇ ꯂꯨꯄꯥ ꯂꯤꯁꯤꯡ ꯑꯅꯤꯔ ꯊꯥꯕꯅꯦ ꯍꯥ ꯑꯁ ꯅꯃ ꯂꯤꯁꯤꯡ ꯑꯅꯤ ꯃꯥꯡ ꯑꯗꯨꯝ ꯇꯨꯔꯦ ꯕꯤꯔꯅꯤꯍꯦ
ꯕꯦꯔꯥꯅꯦ ꯑꯩ ꯁꯥꯎꯅꯤꯡꯕꯥꯅꯥꯀꯣ
ꯑꯦ ꯀꯞꯀꯅꯨ ꯀꯞꯀꯅꯨ ꯀꯞꯀꯅꯨ ꯀꯞꯀꯅꯨ
ꯏꯕꯥꯅꯤ ꯏꯕꯥꯅꯤ ꯄꯨꯟ ꯀꯥꯟꯗ ꯀꯥꯞꯃꯤꯟꯅꯁꯦ ꯋꯥꯔꯜꯀꯞ ꯂꯣꯏꯔꯀꯥꯟꯗ
ꯃꯁꯤꯗꯨ ꯌ‌ꯦꯡꯅꯤꯡꯗ‌ꯦ ꯌ‌ꯦꯡꯅꯤꯡꯗ‌ꯦ
ꯉꯁꯤꯗꯤ ꯄꯣꯔꯅꯦꯍꯦ ꯐꯖꯅ
ꯈꯪꯈ꯭ꯔꯦ ꯃꯤ ꯃꯤ ꯅꯨꯡꯗ ꯁꯅꯥꯗꯨꯗꯤ ꯈꯪꯕ꯭ꯔꯥ ꯃꯤꯅ ꯄꯩꯁꯥꯅꯦ ꯄꯩꯁꯥ
ꯑꯗꯨꯅꯦ ꯑꯩꯅ ꯉꯁꯥꯏ ꯐꯣꯟ ꯇꯧꯒꯔꯝꯅꯦ ꯃꯤꯁꯤꯗ ꯃꯤꯁꯤ ꯑꯩ ꯂꯥꯛꯄ ꯉꯝꯃꯔꯣꯏ ꯉꯁꯤꯗꯤ ꯄꯣꯂꯣꯀꯣ ꯍꯥꯏꯅ ꯃꯩꯁꯤꯅ ꯑꯣ ꯐꯅꯤ ꯐꯅꯤ ꯚꯥꯏ ꯑꯁ ꯅꯪꯅ ꯍꯥꯏꯔꯗꯤ ꯑꯩ ꯀꯩꯗꯝ ꯇꯧꯔꫭꯏꯅ ꯍꯥꯏꯔꯕꯅꯦꯕ ꯉꯁꯥꯏ ꯃꯤꯁꯤꯅ
ꯑꯣꯏꯔꯝꯗꯤ
ꯑꯁ ꯅꯪ ꯃꯤꯟꯁꯨ ꯄꯟꯕꯅꯦꯍꯦ ꯑꯁ ꯃꯖꯥ ꯂꯨꯅꯁꯨ ꯍꯥꯏꯔꯛꯑꯦ ꯑꯁ ꯃꯥꯁꯨ ꯅꯨꯡꯉꯥꯏꯇꯔ ꯂꯩ ꯀꯞꯄꯒ ꯂꯩꯌꯦ ꯃꯥ ꯅꯨꯡꯉꯥꯏꯇꯦꯑꯅ ꯃꯤꯁꯤꯅ
ꯑꯦꯖꯦꯟꯇꯤꯅꯥ ꯁꯤꯔꯝꯕ ꯑꯩꯗꯤ ꯍꯔꯥꯎꯕꯥꯥꯅ
ꯐꯔꯦꯅꯦ ꯑꯖꯦꯟꯇꯤꯅꯥꯖ ꯐꯔꯦꯅꯦ ꯑꯔꯖꯦꯟꯇꯤꯅꯥꯁꯤ ꯑꯁꯤ ꯁꯤꯔꯗꯤ ꯏꯕꯥꯅꯤ ꯊꯦꯡꯅꯔꯔꯤꯁꯤꯅꯦ ꯌꯥꯕ ꯅꯠꯇ꯭ꯔꯣ
ꯎꯝ ꯊꯦꯡꯅꯔꯁꯦ ꯑꯍꯎꯑꯣꯕꯥ ꯆꯠꯊꯣꯛ ꯑꯁꯦ
ꯆꯠꯊꯣꯛꯑꯁꯤꯦꯅꯦ ꯏꯁ ꯑꯩꯗꯤ ꯅꯨꯄꯤ ꯅꯨꯄꯤ ꯑꯌꯥꯝꯕꯁꯤꯡꯁꯦ ꯑꯩꯈꯣꯏ ꯃꯦꯁꯤ ꯌꯥꯝ ꯁꯞꯄꯣꯔꯠ ꯇꯧ ꯇꯧꯅꯩꯗꯅ
ꯑꯣ ꯅꯪ ꯄꯥꯝꯖꯩ ꯔꯣꯅꯥꯜꯗꯣ
ꯔꯣꯅꯥꯜꯗꯣ
ꯁꯤꯛꯁ ꯄꯦꯛ ꯅꯠꯇ꯭ꯔꯣ
ꯑꯗꯨꯅꯦ ꯃꯁꯛ ꯍꯥꯏꯔꯣ ꯐꯖꯔꯦ ꯂꯣꯏꯅ ꯐꯖꯩ
ꯑꯁ ꯑꯗꯨꯕꯨ ꯂꯨꯕ ꯑꯃꯗꯤ ꯂꯩꯍ
ꯃꯥꯅ ꯈꯔꯗꯤ ꯅꯨꯄꯤꯗ ꯈꯔꯗꯤ ꯁꯣꯛꯄ
ꯑꯦ ꯀꯅꯥ ꯅꯨꯄꯤ ꯆꯨꯞꯄꯦ ꯌꯥꯔꯤꯕ
ꯑꯩꯅ
ꯑꯦ ꯑꯣ ꯑꯩ ꯐꯣꯟ ꯑꯩ ꯑꯩꯅ ꯐꯣꯟꯗꯤ ꯇꯧ ꯇꯧ ꯇꯧ ꯇꯧꯈꯤꯕꯅꯦ ꯑꯦ ꯅꯉꯣꯟꯗ ꯅꯪ ꯅꯝꯕꯔꯗꯣ ꯕꯤꯖꯤ ꯕꯤꯖꯤ ꯂꯩꯔꯝꯕꯅꯤꯅꯦ ꯑꯩꯅ ꯍꯥꯏꯗꯤ ꯍꯥꯏꯒꯅꯤ ꯑꯦꯁ ꯃꯖꯥꯂꯣ ꯔꯨꯅꯥꯜꯗꯣꯅꯥꯜꯗꯣ ꯅꯪ ꯀꯃꯥꯏꯅ ꯇꯧꯕꯅꯣ ꯏ ꯃꯖꯅꯨꯅ ꯅꯪ ꯋꯥꯔꯧ ꯂꯩꯔꯦ ꯍꯥꯏꯅ ꯃꯥꯅ ꯑꯁ ꯕ꯭ꯔꯗꯔ ꯑꯩꯈꯣꯏ ꯅꯦꯠꯁꯤꯅ ꯌꯥꯗꯕꯤꯅꯦ ꯁꯥꯎꯅꯣꯅ ꯍꯥꯏꯕꯤꯌꯨ ꯍꯥꯏꯅ
ꯎꯝ
ꯑꯁ ꯑꯩꯁꯤꯗꯤ ꯌꯥꯝꯃꯟꯗꯥꯅ ꯑꯩ ꯒ꯭ꯌꯥꯟ ꯇꯥꯗꯔꯦꯍꯦ꯫
ꯇꯜꯂꯦ ꯅꯣꯏ ꯃꯁꯤꯅꯤ
ꯎꯝ
ꯇꯜꯂꯦ ꯕꯣꯜ ꯌꯦꯡꯕ ꯏꯟꯇꯔꯦꯁ ꯂꯩꯇꯔꯦ ꯑꯩꯄꯣꯠ ꯇꯧꯔꯤꯁꯤꯡꯅ ꯀꯥꯔꯝꯗꯤ ꯅꯨꯡꯉꯥꯏꯅ ꯌꯦꯡꯔꯝꯒꯗꯕ
ꯎꯝ ꯀꯩꯅꯤ ꯅꯪꯁꯦ ꯅꯇꯣꯝ ꯂꯩꯔꯣ ꯀꯩꯅꯣ
ꯍꯣꯏ ꯏꯇꯣꯝꯗ ꯂꯩꯌꯦ
ꯅꯇꯣꯝ ꯂꯩꯕ ꯕꯣꯔꯤꯡ ꯕꯣꯔꯤꯡ ꯆꯨꯗ꯭ꯔꯣ
ꯕꯣꯔꯤꯡ ꯆꯨꯗꯦ ꯐꯣꯟ ꯂꯩꯔꯤꯁꯤꯗꯤ ꯐꯣꯟꯕꯨ ꯂꯩꯔꯗꯤ ꯀꯩ ꯕꯣꯔꯤꯡ ꯆꯨꯅꯉꯥꯏ ꯂꯩꯒꯦ
ꯂꯩꯗꯅ ꯅꯣꯏꯒꯤ ꯅꯪ ꯈꯪꯅꯕ ꯅꯨꯄꯥꯈꯣꯏꯒ ꯂꯩꯔꯗꯤ ꯅꯨꯡꯉꯥꯏꯗꯅ
ꯑꯩꯟ ꯈꯪꯅꯥꯕ ꯅꯨꯄꯥꯈꯣꯏ ꯍꯥꯏꯕꯅꯤ
ꯍꯥ
ꯈꯪꯅꯥꯎ ꯏꯁ ꯂꯩꯥꯃꯤꯅꯕꯗꯣ ꯇꯟꯕꯩ ꯏꯃꯥꯟꯅꯕꯤ ꯑꯣꯏꯔꯒ
ꯅꯠꯇꯦꯍꯦ ꯑꯩꯅ ꯍꯥꯏꯕꯗꯤ ꯅꯪ ꯈꯪꯅꯕ ꯅꯨꯄꯥ ꯍꯥꯏꯕꯅꯤꯍꯦ
ꯕꯤꯠ ꯂꯩꯇꯦꯗ
ꯏꯁ ꯂꯩꯇꯦꯗ ꯀꯥꯏꯅꯥ
ꯂꯩꯇ ꯂꯩꯇꯦ ꯂꯩ ꯂꯩꯗꯤ ꯑꯩ ꯇꯦꯡ ꯂꯩꯗꯣꯏꯅꯦꯅ ꯈꯪꯕꯣꯥ ꯂꯩꯇꯕꯒꯤꯅꯤꯅꯦ
ꯊꯥꯖꯕ ꯊꯥꯖꯕ ꯑꯋꯥꯡ ꯋꯥꯡ ꯋꯥꯡꯕꯅꯅꯦꯀꯣ
ꯑꯩꯒꯨꯝꯕ ꯃꯤꯕꯨꯀꯥ ꯅꯨꯡꯁꯤꯕꯤꯌꯕ ꯂꯩꯗꯣꯏꯅꯣ
ꯏꯁ ꯍꯥꯏꯈ꯭ꯔꯦ ꯍꯥꯏꯈ꯭ꯔꯦ ꯍꯥꯏꯈ꯭ꯔꯦ ꯍꯥꯏꯈ꯭ꯔꯦ ꯍꯥꯏꯈ꯭ꯔꯦ
ꯑꯁꯦꯡꯕꯅꯦ
ꯅꯪ ꯍꯌꯦꯡ ꯄꯨꯡ ꯀꯌꯥꯗ ꯊꯥꯕꯀ ꯆꯠꯇꯣꯏꯅꯦꯕ
ꯎꯝ ꯑꯦꯠ ꯊꯥꯔꯇꯤ ꯑꯦꯠ ꯐꯤꯐꯇꯤ ꯑꯗꯨꯃꯥꯏꯅꯥꯏꯁ
ꯑꯣ ꯍꯧꯒꯠ ꯍꯧꯒꯠꯄꯗꯤꯡ ꯅꯪꯗꯤ ꯅꯪꯕ꯭ꯔꯣ
ꯍꯧꯒꯠꯄꯗꯤ ꯑꯦꯠ ꯁꯦꯚꯦꯟ ꯊꯥꯔꯇꯤꯔ ꯑꯗꯨꯃꯥꯏ ꯍꯧꯒꯠꯄꯅꯤ
ꯎꯝ
ꯁꯠ ꯁꯠ ꯁꯠ ꯁꯠ ꯍꯧꯒꯠꯂꯒ ꯁ ꯁꯠ ꯁꯠ ꯇꯧꯔ ꯆꯠ
ꯅꯪꯗꯤ ꯅꯪꯕ꯭ꯔꯣ ꯍꯥꯏꯔꯤꯁꯦ
ꯅꯡꯅꯉꯥꯏ ꯆꯦꯟꯔꯒ ꯆꯠꯄꯅꯤꯍꯦ ꯐꯃꯨꯡꯗꯒꯤ ꯄ꯭ꯔꯡ ꯊꯣꯛꯑꯣꯅꯦ
ꯆꯦꯟꯕꯗ ꯀꯩꯃꯒ ꯇꯥꯍꯧꯈꯤꯅꯤꯀꯣ ꯅꯪꯒꯤ ꯑꯔꯨꯕ ꯄꯣꯠꯆꯩꯒ
ꯅꯪ ꯋꯥꯔꯤꯕꯣ ꯄꯣꯠ ꯆꯩꯒꯥ ꯇꯥ ꯇꯥꯍꯧꯅꯤꯡꯉꯥꯏ ꯃꯐꯝ ꯂꯩꯇꯦ ꯍꯋꯥꯅꯤ ꯑꯣꯁꯞ ꯇꯧꯔꯅꯤ ꯁ ꯁꯁꯠ ꯗꯣꯟꯃꯦ ꯍ
ꯅꯪꯖꯦ ꯄꯨꯡ ꯀꯌꯥꯗ ꯊꯨꯝꯗꯨꯝꯅꯣ ꯍꯥꯏꯁꯦ
ꯉꯥꯏꯍꯥꯛ ꯂꯩꯔ ꯇꯨꯝꯅꯤ
ꯅꯣꯡꯃ ꯊꯦꯡꯅꯁꯤꯅꯦ ꯌꯥꯕ꯭ꯔꯣ
ꯊꯦꯡꯅꯁꯦ
ꯊꯦꯡꯅꯕꯗ ꯀꯤꯔꯒ ꯆꯦꯟꯗꯧꯔꯤꯔꯥ ꯈꯪꯗꯦꯍꯦ
ꯆꯦꯟꯅꯣꯏꯍꯦ
ꯑꯩꯈꯣꯏꯗꯤ ꯁꯛꯁꯦ ꯌꯥꯝ ꯊꯤꯕ ꯃꯤ ꯑꯣꯏꯕꯅꯤꯅ
ꯌꯥꯔꯦ ꯑꯩꯗꯤ ꯀꯩꯍꯥ ꯑꯩ ꯑꯩꯅ ꯍꯦꯟꯅ ꯊꯤꯕ ꯅꯣꯏꯗꯤ ꯈꯔ ꯐꯩ
ꯑꯦ ꯑꯁ ꯑꯩꯈꯣꯏꯗꯤ ꯌꯥꯝ ꯊꯤꯒꯖꯥꯅꯤꯍꯦ ꯍꯥꯏꯔꯅꯨꯍꯦ
ꯍꯣꯏꯁꯨꯅꯦ ꯌꯥꯝ ꯊꯤꯒꯔꯦ ꯃꯤ ꯌꯦꯡꯕ ꯌꯥꯗꯕ ꯅꯠꯇꯦ ꯌꯣꯡꯒ ꯃꯥꯅ ꯃꯁꯛ
ꯅ ꯅꯪꯗꯤ ꯌꯣꯡꯕꯨ ꯐꯔꯤꯅꯦ ꯑꯩꯈꯣꯏꯗꯤ ꯌꯣꯡꯕꯥꯎ ꯌꯧꯗꯦꯅꯦ ꯑꯩꯈꯣꯏꯗꯤ ꯑꯁ
ꯌꯥꯔꯦ ꯇꯥꯅꯤꯡꯗꯦ ꯐꯨꯔꯛꯑꯅꯤ
ꯑꯁ ꯑꯩꯈꯣꯏꯗꯤ ꯍꯥꯏꯔꯅꯨꯍꯦ ꯍꯨꯏꯅꯒ ꯊꯦꯡꯅꯔꯗꯤ
ꯍꯥꯏꯐꯝ ꯈꯪꯗ꯭ꯔꯦ ꯀꯩ ꯍꯥꯏꯁꯤꯔꯥ ꯈꯪꯗ꯭ꯔꯦ
ꯑꯁ ꯍꯨꯏꯅꯒ ꯎꯔꯗ ꯑꯩꯈꯣꯏꯗꯤ ꯍꯨꯏꯁꯦ ꯀꯞꯄ ꯍꯥꯏꯔꯤꯖꯤꯅꯤ ꯑꯩꯈꯣꯏꯗꯤ
ꯑꯩꯈꯣꯏꯁꯨꯅꯦ ꯍꯨꯏꯅ ꯎꯕꯗ ꯀꯞ ꯍꯨꯏꯅ ꯀꯞꯄꯗ ꯂꯣꯏꯔꯦ ꯁꯤ ꯕꯨꯠꯔꯣ ꯈꯪꯗꯦ ꯃꯤꯔꯣ ꯀꯌꯥꯒ ꯇꯥꯗꯦ ꯍꯥꯏꯅ ꯀꯕ ꯂꯩꯕ
ꯍꯨꯏꯐꯥꯎ ꯉꯥꯎꯋꯦ ꯍꯥꯏꯗꯣ
ꯎꯝ ꯍꯨꯏꯐꯝ ꯀꯣꯡ ꯉꯥꯎꯋꯦ ꯁꯤꯕꯨ ꯃꯤꯔꯣꯏ ꯁꯤꯕꯨ ꯂꯥꯏꯔ ꯀꯥꯏꯅ
ꯑꯁ
ꯔꯕꯔ ꯆꯥꯏꯕꯨ ꯃꯥꯏ ꯁ
ꯈꯣꯡꯅ ꯉꯥꯁꯨ ꯒꯦꯟ ꯇꯥꯗꯕꯨ ꯀꯞꯅ ꯉꯥꯏꯁꯨ ꯒꯦꯟ ꯇꯥꯗꯕꯒꯨꯛ ꯇꯧꯅ ꯂꯩꯕꯅꯤ
ꯏꯁꯁ ꯅꯣꯏ ꯐꯣꯗꯦ ꯑꯗꯨꯐꯥꯎ ꯒ꯭ꯌꯥꯟ ꯇꯥꯗꯅ ꯂꯩ ꯑꯩꯈꯣꯏꯗꯤ ꯭ꯟꯇꯥꯗꯕꯅꯗ꯭ꯔꯅ ꯭ꯟꯇꯥ ꯄꯨꯁꯤ ꯀꯞꯄꯅꯦꯅꯤꯅ ꯑꯁ ꯁꯤꯗꯤ ꯌꯥꯗ꯭ꯔꯦꯍꯦ ꯌꯦꯡꯕ ꯌꯥꯗ꯭ꯔꯦ ꯍꯥꯏꯅ
ꯌꯥꯔꯦ
ꯒ꯭ꯔꯨꯞꯇꯅ ꯀꯩꯅꯣ ꯅꯨꯄꯥ ꯑꯃꯗꯣ ꯖꯤꯟ ꯗꯨꯝ ꯄꯣ ꯍꯥꯏꯕ꯭ꯔꯣ
ꯑꯥ
ꯀꯔꯟ ꯇꯥꯕꯁꯤꯅ ꯑꯩꯗꯤ ꯍꯥꯠꯅꯤꯡꯕꯅ ꯂꯣꯏꯔꯦ
ꯀꯩꯒꯤꯅꯣ ꯍꯥꯏꯁꯦ
ꯑꯗꯨꯛ ꯆꯥꯎꯔꯒ ꯀꯌꯥꯝ ꯀꯥꯔꯟ ꯇꯥꯔꯛꯄ ꯏꯁꯩ ꯄꯡꯊꯣꯛ ꯇꯧꯔꯛꯏ
ꯑꯣ ꯅꯣꯡꯉꯣꯟꯗ
ꯅꯠꯇꯦ ꯒ꯭ꯔꯨꯞꯇ ꯀꯣꯜ ꯇꯧꯕꯅꯣ
ꯑꯣ
ꯑꯗꯤꯁꯇ ꯇꯅꯦ ꯑꯃ ꯃꯤꯅ ꯀꯅꯦ ꯅꯨꯡꯉꯥꯏꯕ ꯑꯣꯏꯔꯁꯨ ꯃꯤꯅ ꯋꯥ ꯉꯥꯡꯅ ꯇꯥꯗꯦ
ꯑꯗꯨ ꯅꯪ ꯍꯥꯏꯈꯣ ꯀꯩꯅꯣ ꯍ ꯅꯃꯪꯗ ꯂꯥꯛꯀꯅꯤꯀꯣ ꯍꯥꯏꯅ
ꯑꯩꯈꯣꯏ ꯑꯗꯨꯝꯇꯥꯔꯦ ꯑꯩꯈꯣꯏ ꯏꯁꯩ ꯆꯖꯥ ꯊꯥꯔꯒ ꯁꯤꯨꯝ
ꯃꯤꯁꯨ ꯅꯨꯡꯉꯥꯏꯔꯤꯅꯤꯗꯅ ꯀꯔꯤ ꯍꯥꯏꯕ
ꯍ ꯀꯥꯏꯅ ꯂꯩꯕ
ꯍꯥꯥ
ꯅꯪꯅꯤ ꯀꯗꯥꯏ ꯂꯩꯕ꯭ꯔꯣ
ꯑꯩꯔꯣ
ꯎꯝ ꯅꯪ ꯃꯅꯦ
ꯑꯁ ꯅꯛꯅ ꯂꯩꯗ
ꯅꯪ ꯅꯪ ꯍꯥꯏꯅꯤ ꯀꯩꯅꯣ
ꯅꯛꯅ ꯍꯥꯏꯗꯤ ꯅꯪꯒꯤ ꯖꯒꯥꯗ ꯅꯛꯅ ꯂꯩꯌꯦꯗ
ꯎꯝ ꯐꯥꯏꯅꯦꯖ ꯍꯥꯎꯕꯔꯏꯗ ꯇꯤꯂ ꯍꯦ
ꯑꯁ ꯊꯤꯜꯂꯛꯀꯦ ꯊꯤꯜꯂꯛꯀꯦ ꯌꯦꯟꯁꯥꯡ ꯑꯍꯥꯎꯕ ꯑꯩꯈꯣꯏ ꯀꯥꯂꯦꯟꯒꯤ ꯏꯟꯁꯥꯡ ꯁꯧꯒꯣꯔꯤꯒꯤ ꯌꯦꯟꯁꯥꯡ ꯊꯣꯡꯕꯗꯒꯤ ꯊꯤꯜꯂꯛꯀꯦ
ꯇꯧꯔꯤꯅꯦ ꯆ
ꯑꯦ ꯁꯧꯒꯔꯤ ꯌꯦꯟꯁꯥꯡꯅꯤꯅ ꯍꯥꯎꯔꯤꯁꯦ
ꯆꯧꯔꯤ ꯆꯅꯤ
ꯃꯤ ꯁꯜꯃꯥꯟ ꯈꯥꯟ ꯁꯔꯨꯛ